ꯑ ꯇꯥꯕ꯭ꯔꯣ
ꯍꯣꯏ
ꯑꯗꯨꯝ ꯍꯧꯖꯤꯛꯔꯤ ꯐꯃꯨꯡ ꯑꯗꯨꯝ ꯂꯩꯌꯦ
ꯑꯣ ꯑꯩꯁꯨꯅꯦ ꯑꯩꯗꯤ ꯍꯦꯞꯄꯤꯌꯦ
ꯑꯣ ꯆꯥꯛ ꯆꯥꯔꯕꯣ
ꯍꯣꯏ ꯆꯥꯔꯦ
ꯀꯩ ꯍꯦꯟꯖꯟ ꯆꯥꯒꯦ
ꯎꯝ ꯉꯁꯤꯗꯤ ꯎ ꯀꯩ ꯍꯦꯟꯖꯥꯔ ꯑꯃꯨꯛꯀ ꯀꯥꯎꯈ꯭ꯔꯦ
ꯑ ꯍ ꯇꯄ ꯃꯜꯦ ꯍ ꯎꯝ
ꯅꯡꯗꯤ
ꯑꯩ ꯑꯩꯈꯣꯏꯗꯤ ꯌꯦꯟ ꯆꯥꯏ ꯉꯁꯤ
ꯅꯨꯡꯉꯥꯏꯍꯦ ꯅꯗꯤ ꯑꯩꯉꯣꯟꯗꯁꯨ ꯈꯔ ꯄꯤꯌꯣ
ꯄꯤꯔꯛꯀꯦ ꯍꯣꯏ
ꯑꯦꯝ ꯍꯟꯗꯛꯁꯦ ꯕꯣꯜ ꯌꯥꯝ ꯀꯔꯤ ꯍꯥꯏꯁꯤꯔꯥ ꯌꯥꯝ ꯆꯠꯂꯦ ꯅꯣꯏꯁꯨ ꯌꯦꯡꯕ꯭ꯔꯥ
ꯑꯩꯈꯣꯏꯗꯤ ꯔꯤꯜꯁꯇ ꯌꯦꯡꯉꯤ
ꯑ ꯑꯣ ꯑ ꯔꯤꯜꯁꯤꯒꯤ ꯁꯕ ꯂꯣꯏꯕ ꯀꯥꯟꯗ ꯃꯤꯅ ꯏꯗꯤꯠ ꯇꯧꯔꯒ ꯔꯤꯜꯁ ꯊꯥꯔꯛꯄꯗꯣ
ꯑ ꯅꯪꯒ ꯌꯦꯡꯕ꯭ꯔꯣ
ꯍꯣꯏ ꯌꯦꯡꯉꯦ ꯑꯩꯁꯨꯀꯣ ꯌꯦꯡꯕꯗꯤ ꯑ ꯕ꯭ꯔꯥꯖꯤꯜꯒꯤ ꯈꯛꯇ ꯌꯦꯡꯉꯦ
ꯑ ꯅꯪꯗꯤ ꯕ꯭ꯔꯖꯦ ꯁꯞꯄꯣꯔꯠ ꯇꯧꯕ꯭ꯔꯣ
ꯍꯣꯏ ꯑꯁ ꯑꯩꯒꯤ ꯅꯥꯏꯃꯔꯗꯣ ꯁꯅꯕꯒꯤ ꯅꯨꯡꯗꯥꯡ ꯇꯨꯝꯗ꯭ꯔꯤ ꯑꯗꯣ ꯌꯦꯡꯕꯅ
ꯑꯗꯨꯕꯨ ꯀꯩꯅꯣ ꯍꯟꯗꯛ ꯖꯄꯥꯟꯒ ꯕ꯭ꯔꯥꯖꯤꯜꯒꯤ ꯒꯦꯝꯗꯣ ꯌꯥꯝ ꯅꯨꯡꯁꯤꯌꯦ
ꯍꯣꯏ ꯑꯂꯍꯦ ꯑꯩꯗꯤ ꯀꯥꯞꯅꯤꯡꯕꯅꯀꯣ
ꯑ ꯖꯄꯥꯟꯁꯨꯦ ꯌꯥꯝ ꯅꯨꯡꯁꯤꯌꯦꯕ ꯕ꯭ꯔꯥꯖꯤꯜꯁꯨ ꯅꯨꯡꯁꯤꯌꯦ ꯑꯗꯨꯕꯨ ꯖꯄꯥꯟꯁꯨꯦ ꯌꯥꯝ ꯅꯨꯡꯁꯤꯌꯦ
ꯍꯣꯏꯣꯏ ꯖꯄꯥꯟꯁꯨ ꯌꯥꯝ ꯅꯨꯡꯁꯤꯌꯦ ꯑꯩ ꯂꯣꯏ ꯀꯥꯞꯄ꯭ꯔꯒꯀꯣ ꯁꯞꯄꯣꯔꯠ ꯁꯤꯡꯁꯨꯞ ꯄꯦ ꯐꯦꯟꯁꯤꯡꯁꯨ ꯀꯥꯞꯄꯦ
ꯑꯥꯎ ꯌꯥꯝ ꯅꯨꯡꯉꯥꯏꯇꯦꯕ ꯃꯣꯏꯗꯣ
ꯍꯣꯏ ꯃꯣꯏꯒꯤ ꯀꯣꯆꯇꯣ ꯑꯩ ꯌꯥꯝ ꯔꯦꯁꯄꯦꯛ ꯑꯣꯏꯑꯦ ꯃꯣꯏꯁꯤꯡꯗꯤ
ꯃꯣꯏꯅ ꯑꯗꯨꯃꯥꯏꯅ ꯇꯧꯕꯒꯤꯅꯨ ꯌꯥꯝꯅ ꯅꯨꯡꯁꯤꯌꯦꯕ
ꯎꯝ ꯑꯗꯨꯅꯦ ꯀꯔꯤ ꯍꯥꯏꯁꯤꯔꯥ ꯈꯪꯅꯦ
ꯑ ꯎ ꯅꯗꯤ ꯉꯁꯤ ꯀꯩ
ꯉꯁꯤ
ꯑꯥꯎ
ꯀꯩꯝ ꯇꯧꯗꯦꯗ ꯑꯗꯨꯝ ꯌꯨꯝꯗ ꯂꯩꯔꯒ ꯂꯩꯔꯒ ꯍꯤꯞꯔꯒ ꯔꯤꯜꯁ ꯊꯡꯅꯒ
ꯑ ꯑꯩꯈꯣꯏ ꯆꯞ ꯃꯥꯟꯅꯔꯦ ꯑꯗꯨꯗꯤ
ꯑ
ꯑꯩꯈꯣꯏꯁꯨ ꯐꯃꯨꯡꯗ ꯑꯗꯨꯝ ꯂꯩ ꯗ꯭ꯔꯃꯥ ꯌꯦꯡ ꯌꯦꯡꯉꯒ
ꯑꯗꯨꯅꯦ
ꯑ ꯅꯪꯗꯤ ꯗ꯭ꯔꯃꯥꯒꯨꯝꯕ ꯌꯦꯡꯕ꯭ꯔꯣ
ꯍꯣꯏ ꯌꯦꯡꯉꯦ
ꯑ ꯍꯟꯗ ꯀꯩ ꯌꯦꯉꯦ
ꯑ ꯍꯟꯗꯛꯁꯦ ꯑꯁ ꯈꯪꯗ꯭ꯔꯤꯗ ꯑꯩꯗꯤ ꯌꯦꯡꯕꯗꯣ ꯀꯔꯤ ꯍꯥꯏꯁꯤꯔꯥ ꯂꯣꯏ ꯑꯦꯄꯤꯁꯣꯠ ꯄꯤꯗꯕ ꯒꯤ ꯑꯗꯨꯝ ꯑꯃ ꯌꯦꯡꯉꯦ ꯑꯃ ꯌꯦꯡꯉꯦ ꯑꯗꯨ ꯇꯧꯕꯒꯤ ꯑꯁ ꯈꯪꯗ꯭ꯔꯦ
ꯍꯟꯗꯛ ꯀꯩꯅꯣ ꯑꯅꯧꯅꯧꯕ ꯐꯖ ꯐꯖꯕ ꯃꯌꯥꯝ ꯊꯣꯛꯑꯦ
ꯑꯣꯥ
ꯉꯋꯦ
ꯑꯗꯨꯅꯦ ꯍꯣꯏ ꯑꯗꯨꯅꯦ ꯑꯗꯨꯒ ꯃꯦꯟ ꯀꯦꯔꯦꯛꯇꯔꯁꯤꯡꯁꯨ ꯑꯁ
ꯑ ꯐꯁ ꯑꯗꯨ ꯑꯗꯨꯅꯦ ꯐꯖꯕ ꯉꯥꯛꯇꯀꯣ ꯑꯌꯥ ꯍꯟꯗꯛ ꯀꯩꯅꯣ ꯎꯝ ꯀꯩꯕ ꯁꯤ ꯌꯨ ꯑꯦꯗꯋꯣꯛ ꯇꯨꯃꯣꯔꯣ ꯍꯥꯏꯕꯗꯨꯣ ꯈꯪꯕ꯭ꯔꯣ
ꯈꯪꯗꯦ
ꯑ ꯑꯗꯨꯒꯤ ꯗ꯭ꯔꯃꯥꯁꯨ ꯌꯦꯡꯉꯣ ꯌꯥꯝ ꯐꯖꯩ ꯃꯣꯏꯒꯤ ꯀꯩꯅꯣ ꯁꯦꯀꯦꯟ ꯂꯤꯠ ꯁꯦꯀꯦꯟ ꯂꯤꯠ ꯑꯅꯤꯗꯨ ꯌꯥꯝ ꯎ ꯀꯩꯅꯣ ꯐꯖꯏ ꯃꯣꯏ ꯀꯦꯔꯦꯛꯇꯔꯗꯣ
ꯑꯣ ꯀꯩ ꯍꯥꯏꯕ ꯀꯩ ꯍꯥꯏꯕ ꯑ
ꯁꯤ ꯌꯨ ꯑꯦꯠꯋꯔꯛ ꯇꯨꯃꯣꯔꯣ ꯍꯥꯏꯕꯅꯦ
ꯁꯤꯌꯣ ꯑꯦꯠꯋꯔꯛꯇꯨꯃꯣꯔꯣ ꯀꯣꯟꯅ ꯌꯦꯡꯉꯦ
ꯍꯣꯏ ꯍꯧꯖꯤꯛ ꯀꯩꯅꯣ ꯗꯨꯝ ꯑꯦꯗ꯭ꯔꯦꯁ ꯁꯔꯚꯤꯁꯗꯨꯣ ꯌꯦꯡꯈ꯭ꯔꯕꯣ
ꯖꯨꯝ ꯑꯦꯠ ꯌꯣꯔ ꯁꯔꯕꯤꯖ ꯈꯪꯗ꯭ꯦꯗ
ꯑ ꯑꯗꯨꯒꯤ ꯅꯨꯄꯥꯗꯨꯅ ꯌꯥꯎꯚꯅꯤ ꯐꯖꯩꯌꯦ ꯎꯝ ꯑꯗꯨꯗꯨ ꯍꯣꯔꯦꯟ ꯌꯦꯡꯉꯣ ꯐꯖꯕꯅꯦ
ꯍꯣꯏ ꯍꯣꯏ ꯌꯦꯡꯒꯦ
ꯎꯝ ꯃꯦꯡꯀꯤ ꯑꯦꯁꯨꯗ ꯃꯦꯟ ꯀꯦꯔꯦꯛꯇꯔ ꯅꯠꯇꯕ ꯁꯦꯀꯦꯟꯗꯤꯠ ꯑꯅꯤꯗꯨ ꯑꯁ ꯃꯣꯏꯒꯤ ꯏꯁꯇꯣꯔꯤꯗꯤ ꯌꯥꯝꯅ ꯐꯖꯩ
ꯑꯣ ꯃꯁꯥꯛꯁꯨ ꯐꯖꯕ꯭ꯔꯥ
ꯑ ꯍꯧꯖꯤꯛ ꯍꯧꯖꯤꯛ ꯑ ꯀꯔꯤ ꯍꯥꯏꯕ ꯑ ꯏꯐ ꯋꯁꯦꯁ ꯀꯨꯠꯀꯣ ꯍꯥꯏꯕꯗꯣ
ꯑꯥ
ꯑꯗꯨꯗ ꯅꯨꯄꯤ ꯑꯃ ꯃꯃꯤꯡ ꯀꯧꯈ꯭ꯔꯦ ꯑ ꯃꯣꯏ ꯐ꯭ꯔꯦꯟ ꯒ꯭ꯔꯨꯞꯇꯄꯤ ꯑꯃ ꯈꯔ ꯐꯠꯇꯕꯗꯣ ꯃꯆꯝ ꯁꯪꯉꯒ ꯐ꯭ꯔꯟ ꯏꯌꯥꯔ ꯍꯥꯞꯄꯗꯣ ꯃꯥꯅ ꯁꯦꯀꯦꯟꯗꯤ ꯇꯧꯕꯅꯦ
ꯑꯣ ꯑꯁ ꯑꯗꯨꯗꯤ ꯑ
ꯑꯥ
ꯌꯦꯡꯕ ꯅꯨꯡꯉꯥꯏꯔꯅꯤ ꯑꯗꯨꯗꯤ
ꯑꯥ ꯄꯨꯖꯤꯌꯦꯉꯅꯖ
ꯑꯁ ꯅꯨꯡꯉꯥꯏꯔꯅꯦ ꯍꯥꯏ ꯑꯗꯨꯗꯤ
ꯗ꯭ꯔꯃꯥ ꯑꯗꯨꯒꯤ ꯗ꯭ꯔꯃꯥꯗꯨꯗꯀꯣ ꯎ ꯃꯥꯗꯨ ꯆꯍꯤ ꯇꯤꯟꯗꯤ ꯏꯅꯦꯕ ꯑꯗꯨꯒ ꯃꯥꯒꯤ ꯇ꯭ꯋꯦꯟꯇꯤ ꯇꯨꯅꯦ ꯅꯨꯄꯥꯗ ꯑꯗꯨꯒꯤ ꯑꯗꯨꯒꯤꯁꯤꯕꯨ ꯍꯦꯟꯅ ꯏꯟꯇꯔꯦꯁꯇꯤꯡ ꯑꯣꯏꯕꯗꯣ
ꯑ ꯑ ꯍꯣꯏ ꯍꯣꯏ ꯌꯦꯡꯉꯦ ꯑꯁ
ꯎꯝ
ꯉꯥꯏꯕ ꯉꯝꯗ꯭ꯔꯤꯗ
ꯑ ꯑꯃꯁꯨ ꯂꯩꯕꯅꯦ ꯐꯔꯤꯔ ꯑꯦꯖꯟ ꯑꯦꯖꯦꯟ ꯔꯔꯤꯌꯦꯛꯇ ꯊꯥꯕꯠꯇ
ꯑꯣ
ꯜꯁ ꯀꯨꯝꯕꯗ ꯎꯕ
ꯑꯦꯖꯦꯟ ꯀꯔꯤ ꯍꯥꯏꯕ
ꯑꯦꯖꯦꯟ ꯀꯔꯤꯑꯤꯚꯦꯦ
ꯑꯣ ꯈꯪꯗꯦ
ꯑꯗꯨꯁꯨ ꯑꯁ ꯐꯥꯔꯁ ꯀ꯭ꯂꯥꯁꯇ ꯌꯦꯡꯉꯣ
ꯑ
ꯌꯥꯝ ꯐꯖꯩ
ꯑ ꯌꯥꯝ ꯌꯦꯡꯕ ꯃꯥꯜꯂꯦ ꯑꯗꯨꯗꯤ ꯅꯪꯁꯦ
ꯌꯥꯝꯃꯤ ꯑ ꯌꯨꯝꯗ ꯀꯦꯝ ꯇꯧꯗꯕꯤꯗ ꯌꯨꯝꯗ ꯑꯗꯨꯝ ꯂꯩꯕꯅꯤꯅ ꯑꯩ ꯑꯗꯨꯝ ꯌꯦꯡꯉꯦ ꯑꯩꯗꯤ
ꯑ
ꯑꯗꯨꯒꯒ ꯌꯦꯡꯉꯒ ꯑ ꯌꯦꯉꯒꯃꯣꯏ ꯏꯗꯤ ꯎ ꯕꯀꯥꯟꯗ ꯉꯥꯎꯋꯦꯕ
ꯑꯣ ꯑꯗꯨꯅꯦ ꯍꯣꯏ ꯑꯗꯨꯅꯦ ꯔꯤꯜꯁꯇ ꯃꯣꯏ ꯊꯥꯒꯠꯂꯒ ꯏꯗꯤꯠ ꯇꯧꯕꯗꯣ ꯑꯗꯨꯒꯤ ꯈꯪꯕꯅꯦ ꯑꯩꯈꯣꯏꯁꯨ
ꯌꯥꯝ ꯐꯖꯩꯀꯣ
ꯑꯗꯨꯅꯦ ꯍꯦꯛ ꯐꯖꯔꯗꯤ ꯗꯥꯏꯔꯦꯛ ꯁꯥꯔꯆ ꯇꯧꯔꯅꯤ
ꯑꯗꯨ ꯑꯗꯨꯅꯦ ꯍꯥꯏꯖꯦ
ꯎꯝ
ꯑꯩꯗꯤꯇꯔꯒꯨꯝꯕꯁꯨ ꯌꯥꯝ ꯍꯩꯌꯦ
ꯑꯗꯨꯅꯦ ꯑꯁ ꯌꯥꯝ ꯉꯥꯎꯔꯦ
ꯎꯝ ꯑꯗꯨ ꯑꯗꯨꯅꯦ ꯅꯨꯡꯉꯥꯏꯔꯦ ꯇꯥꯏꯝ ꯄꯥꯁ ꯇꯧꯕ
ꯅꯪꯗꯤ ꯄꯨꯡ ꯀꯌꯥ ꯀꯌꯥꯗ ꯇꯨꯝꯕ꯭ꯔꯥ
ꯑꯁ ꯄꯨꯡꯒ ꯂꯩꯇꯦꯗ ꯇꯨꯝꯅꯤꯡꯕ ꯀꯥꯟꯗ ꯑꯗꯨꯝ ꯇꯨꯝꯃꯦ ꯅꯥꯏꯟ ꯇꯦꯟꯗꯁꯨ ꯇꯨꯝꯃꯦ ꯑꯦꯂꯟ ꯇꯨꯌꯦꯜꯐ ꯁꯨ ꯇꯨꯃꯦ ꯋꯥꯟ ꯇꯨꯁꯨ ꯇꯨꯝꯃꯦ
ꯑꯗꯨꯅꯦ ꯆꯞ ꯃꯥꯟꯅꯩ
ꯇꯨꯝꯅꯤꯡꯕ ꯀꯥꯟꯗ ꯑꯗꯨꯝ ꯇꯨꯝꯃꯦ
ꯑ ꯑꯗꯨꯅꯦ ꯑꯗꯨꯒ ꯀꯣ ꯎꯝ ꯁꯤ ꯖꯄꯥꯟꯒ ꯃꯣꯔꯣꯀꯣꯁ ꯅꯥꯕ ꯀꯥꯟꯗꯨꯗꯣ
ꯑꯥ
ꯑꯩ ꯑꯩꯗꯤ ꯑꯂꯥꯔꯝꯒ ꯂꯧ ꯊꯝꯂꯒꯀꯣ ꯑꯁ ꯌꯦꯡꯅꯤꯡꯕꯗꯣ ꯎꯝ ꯑꯗꯨꯒ ꯑ ꯕ꯭ꯔꯖꯤꯜꯒ ꯆꯦ ꯆꯤ ꯆꯦ ꯎꯝ ꯕ꯭ꯔꯥꯖꯤꯜꯒ ꯖꯄꯥꯟ ꯇꯧꯕꯗꯣ
ꯑꯥ ꯑꯥ
ꯑꯩ ꯑꯗꯨꯁꯨ ꯑꯩ ꯂꯣꯏꯔꯦ ꯑꯩ ꯑꯗꯣ ꯌꯥꯝꯅ ꯀꯔꯤ ꯍꯥꯏꯁ ꯅꯨꯡꯉꯥꯏꯕ ꯀꯥꯟꯗ ꯑꯩꯒꯤ ꯑꯦꯝ ꯕꯤ ꯂꯣꯏꯈ꯭ꯔꯕ ꯂꯣꯏꯔꯦ
ꯁꯥꯎꯅꯤꯡꯗ꯭ꯔ ꯑꯗꯨꯗꯤ ꯅꯨꯉꯥꯏꯇꯦꯍꯦ ꯀꯗꯤ ꯀꯩꯅ ꯑ ꯍꯟꯗꯛ ꯍꯟꯗꯛꯀꯤ ꯀꯩ ꯍꯥꯏꯕ ꯍꯟꯗꯛꯀꯤ ꯋꯥꯔꯜꯗ ꯀꯞꯁꯦ
ꯑꯥ
ꯌꯥꯝꯅ ꯏꯃꯣꯁꯅꯦꯜ ꯑꯣꯏꯗ꯭ꯔ ꯃꯤ ꯃꯌꯥꯝꯒꯤ
ꯑ ꯑꯗꯨ
ꯀꯣ ꯑꯣ ꯂꯣꯏꯅꯃꯛꯅꯦꯕ ꯌꯥꯝꯅ ꯏꯃꯣꯁꯅꯦꯜ ꯑꯣꯏꯌꯦ
ꯎꯝ
ꯐꯥꯔꯁ ꯇꯥꯏꯝꯟ ꯋꯔꯜ ꯀꯞ ꯁꯨꯃꯥꯏꯅ ꯏꯃꯣꯁꯅꯦꯜ ꯑꯣꯏꯕꯁꯦ
ꯑ ꯍꯣꯏ ꯌꯥꯝꯅ ꯅꯨꯡꯁꯤꯌꯦ
ꯑꯥꯎ ꯃꯣꯏꯅ ꯌꯥꯝꯅ ꯍꯥꯔꯠ ꯋꯥꯔꯛ ꯇꯧꯔꯒ ꯁꯥꯟꯅꯈꯤꯕ ꯑ
ꯎꯝ ꯎꯝ
ꯁꯤ ꯑꯦ ꯄ꯭ꯂꯦꯌꯔ ꯁꯤꯡꯖꯦ
ꯎꯝ
ꯑꯗꯨꯒ ꯀꯩꯅꯣ ꯍꯟꯗꯛ ꯀꯣꯔꯤꯌꯥꯅ ꯀꯣꯔꯤꯌꯥꯒꯤ ꯐꯨꯠꯕꯣꯂꯔꯁꯤꯡꯗꯨ ꯎꯕ꯭ꯔꯥ ꯑꯣ ꯃꯣꯏꯒꯤ ꯁꯦꯟꯁꯤꯅ ꯌꯥꯝꯅ ꯍꯥꯏꯊꯤꯕꯗꯣ
ꯑꯣꯈ ꯗꯦ
ꯑꯣ ꯔꯤꯜꯁꯀꯨꯝꯕꯗ ꯊꯥꯒꯠꯂꯦꯕ ꯄꯣꯔꯤꯌꯥꯗꯨ ꯑꯦꯂꯤꯃꯤꯅꯦꯠ ꯇꯧꯈ꯭ꯔꯦꯗꯅ ꯑ ꯑꯗꯨꯒꯤ ꯃꯣꯏꯒꯤ ꯀꯣꯔꯤꯌꯥꯒꯤ ꯃꯤꯁꯤꯡꯗꯨꯗ ꯃꯣꯏꯗ ꯑꯗꯨꯝ ꯌꯥꯝ ꯊꯤ ꯊꯤꯅ ꯉꯥꯡꯕꯤꯕ ꯑꯗꯨꯕ ꯇꯧꯋꯦꯕ ꯅꯨꯡꯉꯥꯏꯇꯦ
ꯍꯣꯏ ꯑꯗꯨꯅꯦ
ꯀꯣꯔꯤꯌꯟꯒꯤ ꯃꯤꯁꯤꯡꯗꯤꯀꯣ ꯌꯥꯝꯅ ꯕꯨꯂꯤꯒꯨꯝ ꯃꯁꯦ ꯆꯥꯟ ꯥꯏꯗꯤ ꯀ
ꯑꯣ ꯍꯣꯏ ꯑꯗꯨꯝ ꯇꯧꯋꯦ
ꯑꯥꯎ
ꯎꯝ ꯀꯔꯤ ꯍꯥꯏꯁꯤꯔꯥ ꯄ꯭ꯔꯦꯁ ꯇꯧꯕꯗꯣ
ꯑ ꯑ ꯑꯗꯨꯅꯦ ꯑꯣꯟ ꯀꯩꯅꯣ ꯐ ꯐꯠꯇꯕ ꯊꯤꯕ ꯁꯣꯏꯕ ꯑꯗꯨ ꯈꯛꯇ ꯇꯧꯕꯅꯦꯕ ꯃꯣꯏꯁꯦ
ꯑꯁ ꯑꯗꯨꯗꯤ ꯀꯣꯅꯨꯡ ꯅꯨꯡ ꯁꯤꯕꯅ ꯄ꯭ꯂꯦꯌꯔꯁꯤꯡꯗꯣ ꯀꯞꯄꯗ ꯀꯞꯄꯗ ꯇꯧꯕꯗꯣ ꯑꯗꯨꯒ ꯕ꯭ꯔꯖꯤꯜꯅ ꯊꯦꯝꯂꯒ ꯊꯦꯝꯃꯒ ꯑ ꯅ ꯃꯔꯔꯁꯦ ꯊꯦꯝꯂꯒ ꯉꯥꯎꯔꯦ ꯑꯩ
ꯅꯨꯡꯁꯤꯔꯁ ꯏꯪꯒꯤꯒꯤꯇꯒꯤ ꯑꯣꯏꯑꯕ ꯑꯩꯁꯨ
ꯑ ꯑꯗꯨ ꯑꯩꯗꯤꯀꯣ ꯀꯥꯞꯅꯤꯡꯕꯁꯨ ꯌꯥꯎꯋꯦ ꯀꯔꯤꯔꯥ ꯑꯩ ꯌꯦꯡꯕ ꯅꯨꯡꯉꯥꯏꯗꯦ
ꯑ ꯀꯩꯅꯣ ꯏꯗꯤ ꯇꯨ ꯑ ꯏꯁꯩ ꯌꯥꯝ ꯅꯁꯦꯠ ꯒꯨꯝꯕ ꯑꯣꯏꯔꯗꯤ ꯑꯃꯨꯛ ꯀꯥꯞꯅꯤꯡꯉꯛꯑꯦ
ꯑꯗꯨꯅꯦ ꯅꯨꯡꯁꯤ ꯃꯟꯊ ꯂꯣꯏꯔꯦ
ꯑꯣ ꯑꯗꯨꯅ ꯁꯤꯦ ꯃꯤ ꯂꯣꯏꯅꯃꯛꯄꯨ ꯃꯤ ꯂꯣꯏꯅꯃꯛꯕꯨ ꯅꯨꯡꯁꯤꯕꯅꯦ ꯖꯄꯥꯟꯁꯦ
ꯍꯣꯏ ꯂꯣꯏꯅꯕꯕꯨ ꯅꯨꯡꯁꯤꯌꯦ ꯂꯣꯏ
ꯑꯗꯨꯅꯦ ꯑ ꯃꯣꯏ ꯖꯄꯥꯟꯒꯤ ꯑꯣꯗꯤꯌꯦꯟꯁꯀꯨꯝꯕ ꯌꯥꯝ ꯅꯨꯡꯁꯤꯌꯦꯕ ꯔꯤꯜꯁ ꯎꯕꯗꯣ ꯑꯗꯨꯝ ꯑꯗꯨꯒ ꯑ ꯅꯨꯄꯥ ꯑꯃꯒꯤꯗꯨ ꯎꯕ꯭ꯔꯥ ꯚꯥꯏꯔꯦꯜ ꯆꯠꯄꯗ
ꯍꯣꯏ ꯍꯣꯏ ꯎꯋꯦꯦ
ꯎ ꯅꯪꯁꯨ ꯅꯅꯨꯡꯁꯤ ꯅ
ꯑꯣ ꯑꯗꯨ
ꯎꯝ
ꯑꯗꯨꯒ ꯃꯣꯏ ꯃꯣꯏꯁꯦ ꯖꯄꯥꯟꯁꯦ ꯌꯥꯝ ꯐꯥꯕꯁꯦ ꯃꯣꯏ ꯉꯝꯗ꯭ꯔꯁꯨ ꯃꯣꯏꯅ ꯀꯔꯤ ꯍꯥꯏꯁꯤꯔꯥ ꯑꯩ ꯑꯗꯤꯇꯣꯔꯤꯌꯝ ꯑꯥꯎ ꯐꯖꯅ ꯀ꯭ꯂꯤꯟ ꯇꯧꯕꯤꯕꯗꯣ ꯍꯣꯏ ꯑꯁ ꯌꯥꯝ ꯐꯩꯌꯦ ꯍꯣꯏ ꯑꯗꯨꯒ ꯔꯤꯜꯁꯨ ꯊꯥꯒꯠꯄꯗꯣ ꯀ꯭ꯂꯤꯟꯅꯔꯁꯤꯡ ꯖꯄꯥꯟ ꯂꯩꯕꯒꯤ ꯃꯣꯏ ꯔꯦꯁ ꯇꯧꯕ ꯌꯥꯅꯤꯅ ꯑ
ꯑ ꯑꯩꯩꯁꯨ ꯂꯅꯤꯡꯦ
ꯑꯗꯨꯅꯦ ꯌꯥꯝ ꯅꯨꯡꯉꯥꯏꯔꯝꯒꯅꯦ
ꯑ ꯑꯗꯨ ꯍꯣꯏ ꯎꯝ ꯑ ꯌꯥꯝ ꯍꯩꯌꯦ ꯃꯣꯏꯗꯤ ꯑꯩꯈꯣꯏ ꯀꯩꯅꯣ ꯎꯝ ꯀꯦꯕ ꯃꯣꯏ ꯆꯠꯈꯤꯕꯗꯨꯣ ꯑꯣ ꯋꯥꯔꯅꯤ ꯀꯩꯅꯣ ꯀ꯭ꯅꯔ ꯇꯧꯕ ꯃꯤꯁꯤꯡꯗꯣ
ꯑꯥ ꯑꯗꯨꯅꯦ ꯂꯣꯏ ꯇꯧꯋꯦ
ꯑꯥꯎ ꯅꯠꯇ꯭ꯔꯗꯤ ꯃꯣꯏ ꯑꯦꯂꯤꯃꯤꯅꯦꯠ ꯇꯧꯈ꯭ꯔꯦꯅ ꯅꯨꯡꯉꯥꯏꯇꯕꯤꯗ ꯑꯗꯨꯝ ꯀꯩ ꯇꯧꯗꯕꯤꯗ ꯆꯠꯄꯁꯨ ꯌꯥꯕꯗꯣ
ꯑꯗꯨꯅꯦ ꯃꯤ ꯑꯇꯣꯞꯄꯗꯤ ꯑꯗꯨꯃꯥꯏꯅ ꯇꯧꯔꯤꯅꯦ ꯖꯄꯥꯟꯒꯤ ꯑꯣꯏꯔꯝꯅꯤ ꯍꯣꯏ ꯅꯨꯡꯁꯤꯁꯨ ꯅꯨꯡꯁꯤꯌꯦ ꯑꯗꯨ ꯇꯧꯕꯒꯤ ꯅꯨꯡꯁꯤ ꯁꯤꯁꯨ ꯌꯥꯝ ꯍꯦꯜꯂꯤ ꯅꯨꯡꯁꯤꯕꯁꯨ
ꯑꯣ ꯃꯣꯏꯅ ꯀꯞꯄꯒꯨꯝꯕꯁꯨ ꯎꯔꯒ ꯀꯣ ꯑꯌꯥ ꯀꯞꯅꯤꯡꯕꯗꯨ ꯃꯣꯏꯅ ꯐꯤꯜ ꯐꯨꯠꯕꯣꯜ ꯄꯤꯆꯇꯒꯤ ꯀꯞꯄꯗꯣ ꯑꯂꯦ ꯅꯨꯡꯉꯥꯏꯇꯦ ꯌꯥꯝꯅ
ꯑꯗꯨꯅꯦ
ꯎꯝ
ꯌꯥꯝꯅ ꯅꯨꯡꯁꯤꯌꯦ
ꯎꯝ
ꯍꯟꯗꯛ ꯅꯪ ꯊꯕꯛ ꯀꯩꯀꯩ ꯇꯧꯔꯕ꯭ꯔꯥ
ꯀꯩꯝ ꯇꯧꯗꯦꯗ ꯍꯧꯖꯤꯛꯀꯥꯟꯗ ꯌꯨꯝꯗ ꯑꯗꯨꯝ ꯂꯩꯌꯦ
ꯑꯣ
ꯑꯥꯎ ꯅꯪꯗꯤ
ꯑꯩꯁꯤꯅꯦ ꯆꯞ ꯃꯥꯟꯅꯩ
ꯎ ꯑꯟꯑꯝꯄ꯭ꯂꯣꯏꯅꯦ ꯇꯧꯗꯦ
ꯑꯥ
ꯑꯟꯏꯝꯄꯣꯏ
ꯑꯗꯨꯅꯦ
ꯌꯨꯝ ꯑ ꯌꯨꯝꯗ ꯐꯝꯃꯒ ꯑꯗꯨꯝ ꯆꯥꯕ ꯉꯥꯛꯇ
ꯆꯥꯔꯒ ꯇꯨꯝꯃꯦ ꯐꯣꯟ ꯃꯦꯠ ꯃꯦꯠꯂꯒ ꯀꯣ ꯑꯩꯈꯣꯏ
ꯑꯗꯨꯒ ꯅꯣꯏꯊꯣꯛꯄ
ꯑꯗꯣ
ꯎ
ꯎ ꯍꯧꯒꯠ ꯀꯅꯤ ꯆꯥꯒꯅꯤ ꯐꯣꯟ ꯃꯦꯠ ꯀꯩꯅꯤ ꯐꯃꯨꯡ ꯐꯝꯃꯅꯤ ꯑꯗꯨꯒ ꯑꯗꯨꯝ ꯂꯣꯏꯊꯣꯛꯄ
ꯑ
ꯅꯪꯗꯤ ꯍꯌꯦꯡ ꯀꯩꯀꯩ ꯄ꯭ꯂꯥꯟ ꯂꯩꯒꯦ
ꯈꯪꯗꯦꯗ ꯍꯌꯦꯡꯁꯦ ꯑꯩꯈꯣꯏ ꯇ꯭ꯔꯤꯞꯀꯨꯝꯕ ꯆꯠꯁꯤꯔꯥꯅ ꯈꯟꯕ
ꯑꯣ